ꯀꯨꯝꯔꯨ
ꯎꯝ ꯇꯥꯏꯌꯦ ꯀꯃꯥꯏꯅ ꯇꯧꯔꯤꯒꯦ ꯅꯪꯕꯣ
ꯍꯦ ꯁꯨꯝ ꯂꯩꯔꯦꯃꯤꯅꯤ ꯔ ꯔꯨꯞꯇ
ꯑꯩ ꯁꯤꯁꯝ ꯂꯩꯥꯏꯔꯃꯤꯅꯤ ꯃꯔꯔꯣ
ꯃꯔꯨꯞꯄꯨ ꯆꯥꯛ ꯏꯁꯤꯡ ꯆꯥꯔ ꯀꯃꯥꯏꯅ ꯇꯧꯔꯒꯦ
ꯆꯥꯛ ꯏꯁꯤꯡ ꯆꯥꯔꯦ ꯅꯣꯏꯗꯤ ꯆꯥꯔꯕꯣ
ꯁꯔꯦ ꯔ
ꯎꯝ ꯑꯩꯈꯣꯏ ꯑꯩꯈꯣꯏꯁꯨ ꯀꯨꯏꯗ꯭ꯔꯤ ꯊꯦꯡꯉꯦ ꯉꯁꯤ ꯇꯦ
ꯑꯥ ꯀꯔꯤ ꯃꯊ ꯑꯣꯏ ꯇꯧꯏꯜꯂꯕ
ꯃꯊꯦꯟꯁꯦ ꯉꯁꯤꯖꯤ ꯆꯝꯊꯣꯡ ꯇꯧꯔꯦ ꯍꯣꯏ ꯍꯋꯥꯏ ꯎꯝ
ꯀꯩꯒꯤ ꯍꯋꯥꯏꯅꯣꯖꯦ
ꯍꯋꯥꯏ ꯍꯋꯥꯏ ꯑꯁꯥꯡꯕꯤꯗꯣ ꯆꯝꯅ ꯊꯣꯡꯉꯕ ꯅꯣꯏꯗꯤ ꯀꯩ ꯃꯊꯦꯟ ꯆꯥꯔꯒꯦ
ꯃꯔꯨꯞ ꯉꯁꯤꯗꯤ ꯀꯩꯅꯣ ꯇꯧꯋꯦ ꯑꯥ ꯏꯔꯣꯜꯂꯦ ꯏꯔꯣꯜꯂꯒ ꯀꯩꯅꯣꯃ ꯇꯧꯔ ꯑꯥ ꯀꯥꯡꯍꯧ ꯑꯃ ꯇꯧꯔ ꯆꯥꯔꯦ
ꯎꯝ
ꯍꯣꯔꯦꯟ ꯅꯨꯃꯤꯗꯥꯡꯗꯨ ꯑꯉꯥꯡꯁꯤꯡꯅ ꯀꯩꯅꯣ ꯁꯥꯒꯨꯝꯕ ꯆꯥꯁꯦ ꯍꯥꯏꯗ ꯑꯩꯅ ꯑꯗꯨꯗꯤ ꯑꯌꯨꯛꯇꯨ ꯊꯥꯎ ꯅꯨꯡ ꯀꯌꯥ ꯆꯥꯗꯕꯤ ꯆꯝꯅ ꯆꯥꯔꯁꯤꯗ ꯆꯥꯔꯕ ꯅꯨꯡꯃꯥꯏꯖꯤꯡ ꯅꯨꯃꯤꯠ ꯅꯣꯡꯃꯥꯏꯖꯤꯡ ꯅꯨꯃꯤꯠꯀ ꯑꯣꯏꯕꯒꯀꯣ ꯑꯉꯥꯡꯁꯤꯡꯗꯨ ꯁ꯭ꯀꯨꯜ ꯅꯨꯡ ꯀꯥꯗ꯭ꯔꯕꯅꯤꯅ ꯃꯣꯏ ꯑꯍꯥꯎ ꯆꯥꯅꯤꯡꯉꯦꯌꯦ ꯑꯗꯩ ꯁꯥ ꯉꯥ ꯈꯔ ꯆꯥꯗꯧ ꯃꯥꯜꯂꯦꯅꯦ
ꯑꯣ ꯅꯨꯟ ꯅꯨꯡꯗꯥꯡꯒꯤ ꯁꯥ ꯉꯥ ꯈꯔ ꯆꯥꯗꯣꯏ ꯃꯥꯜꯂꯦꯕ
ꯎꯝ
ꯎꯝ ꯗꯨꯗꯤ ꯑꯈꯣꯏꯖꯨ ꯀꯣꯏꯊꯣꯛꯂꯛꯄꯅ ꯐꯗꯣꯔꯤꯌꯦ
ꯌꯥꯏꯒꯤꯅꯣ ꯃꯔꯨꯞ ꯍꯣꯏ ꯀꯣꯏꯊꯣꯔꯛꯇꯦ ꯍꯥꯏꯅꯤ ꯃꯔꯨꯞꯍꯣꯏ ꯀꯣꯏꯊꯣꯛꯂꯗꯤ ꯆꯥꯕ ꯌꯥꯔꯤꯄꯣꯠꯅꯤ ꯀꯩ
ꯑꯗꯨ ꯍꯣꯏ ꯅꯨꯡꯗꯥꯡꯗꯣ ꯀꯣꯏꯊꯂꯛꯑꯒꯦ
ꯌꯥꯏꯌꯦ ꯅꯕꯨ ꯂꯥꯛꯅꯤ ꯍꯥꯏꯗꯤ ꯑꯩ ꯑꯗꯨꯝ ꯐꯅꯕ ꯇꯧꯔꯝꯗꯣꯏꯅꯦ
ꯎꯝ
ꯎꯝ
ꯂꯥꯛꯇꯕꯁꯨ ꯀꯨꯏ ꯗꯦ ꯍꯥꯟꯅ ꯄꯥꯈꯪ ꯑꯣꯏꯔꯤꯀꯥꯟꯗ ꯅꯨꯡꯇꯤ ꯂꯩꯃꯤꯟꯅꯃꯖꯨ ꯍꯧꯖꯤꯛꯇꯤ ꯑꯉꯥꯡ ꯀꯩ ꯀꯥ ꯂꯩꯔꯛꯄꯗꯩꯩ ꯂꯥꯛꯄꯁꯨ ꯂꯥꯛ ꯀꯌꯥꯁꯨ ꯉꯝꯗ꯭ꯔꯦ ꯍꯣꯏ ꯍꯣꯔꯦꯟꯗꯤ ꯂꯥꯛꯀꯦ ꯅꯨꯡꯗꯥꯡꯗꯣ
ꯌꯥꯏ ꯌꯥꯏꯌꯦ ꯃꯔꯨꯞ ꯌꯥꯕꯗꯤ ꯑꯉꯥꯡꯁꯤꯡꯁꯨ ꯌꯥꯎꯔ ꯂꯥꯛꯑꯣ ꯑꯗꯨꯅꯍꯦꯛ ꯐꯩ
ꯍꯣꯏ ꯑꯩ ꯑꯉꯥꯡ ꯑꯇꯣꯝꯕꯗꯣ ꯄꯨꯔꯒ ꯂꯥꯛꯄ꯭ꯔꯥ ꯀꯩꯅꯣ
ꯎꯝ ꯃꯃꯥꯍꯣꯏꯁꯨ ꯄꯨꯔꯑꯁꯨ ꯀꯩꯁꯨ ꯀꯥꯏꯗꯦ ꯃꯔꯨꯞ ꯃꯌꯥꯝ ꯄꯞ ꯆꯥꯁꯦꯗꯤ ꯆꯥꯔꯁꯦ
ꯃꯃꯥꯍꯣꯏꯅ ꯑꯃꯨꯛ ꯃꯇꯥꯡꯗꯣ ꯉꯁꯤꯗꯤ ꯌꯥꯗꯣꯏ ꯃꯥꯟꯗꯦ
ꯃꯔꯨꯅ ꯉꯥꯡꯕ ꯈꯛꯇ ꯑꯃ ꯇꯥꯏ ꯀꯥꯏꯗꯅꯣ ꯁꯪꯗ
ꯑꯣ ꯇꯥꯔꯕꯣ
ꯍꯥꯥ
ꯇꯔꯕꯔꯕꯣ
ꯇꯥꯏ ꯇꯥꯔꯗꯤ ꯇꯥꯏ ꯑꯗꯨ ꯇꯞꯄ ꯃꯈꯣꯟ
ꯎꯝ ꯃꯃꯥꯍꯣꯏ ꯂꯥꯛꯄꯗꯣ
ꯑꯥ
ꯑꯗꯨꯅ ꯑꯃꯨꯛ ꯃꯥꯕꯣꯛꯍꯣꯏ ꯀꯩ ꯍꯣꯏ ꯑꯍꯜ ꯑꯣꯏꯔꯝꯃꯦꯅ ꯂꯩꯕꯅꯤꯅꯀꯣ
ꯎꯝ ꯎꯝ ꯎꯝ
ꯇꯧꯗ꯭ꯔꯗꯤ ꯅꯣꯡꯃ ꯐꯖꯅ ꯑꯣꯏꯅ ꯁꯥꯍꯥꯎꯁꯦ ꯉꯁꯤꯒꯤꯗꯤ ꯑꯗꯨꯝ ꯑꯩꯒ ꯑꯉꯥꯡꯒ ꯑꯣꯏꯣꯏ ꯊꯂꯛ ꯀꯦ ꯑꯣꯏꯔꯦꯟꯗꯣ
ꯃꯥꯅꯤꯅꯦ ꯑꯗꯨꯗ ꯆꯨꯝꯃꯤꯅꯦ ꯃꯔꯨꯞ
ꯑꯥ
ꯑꯍꯟ ꯑꯍꯟ ꯑꯣꯏꯁꯤꯜꯂꯛꯄ ꯍꯥꯏꯁꯦ ꯌꯥꯝ ꯋꯥꯕꯅꯤ ꯂꯨꯕꯅꯦꯅ ꯇꯧꯋꯦ
ꯍꯣꯏ
ꯑꯗꯨꯅꯦ ꯑ ꯃꯔꯨꯞꯄꯨ ꯀꯔꯤ ꯃꯊꯦꯜꯗ ꯆꯥꯅꯤꯡꯉꯤꯅꯣ ꯀꯃꯥꯏ ꯀꯃꯥꯏ ꯇꯧꯔꯤ ꯀꯔꯤ ꯆꯥꯁꯤꯦ ꯍꯥꯏꯅꯣ
ꯈꯪꯗꯦ ꯑꯍꯥꯎꯕ ꯑꯃ ꯆꯥꯔ ꯂꯣꯏꯔꯦ ꯉꯁꯤꯗꯤ ꯀꯔꯤ ꯀꯔꯤ ꯆꯥꯅꯤꯡꯒꯦ ꯅꯪꯕꯨ ꯆꯥꯅꯤꯡꯕꯁꯦ
ꯌꯥꯏꯌꯦꯅꯤ ꯃꯔ
ꯎꯝ ꯌꯦꯟꯗꯤ ꯇꯨꯅ ꯆꯥꯃꯨꯜꯂꯕꯅꯤꯅꯀꯣ
ꯎꯝ
ꯌꯦꯟ ꯅꯠꯇꯕ ꯑꯃ ꯌꯦꯟꯒꯨꯝꯕ ꯑꯣꯏꯔꯁꯨꯀꯣ ꯑꯃ ꯆꯥꯔꯁꯦ ꯑꯣ ꯑꯣꯛꯀꯨꯝꯕ ꯁꯟꯒꯨꯝꯕ ꯑꯃ ꯆꯥꯔꯁꯦ ꯍꯣꯔꯦꯟꯗꯤ
ꯌꯥꯏ ꯌꯥꯏ ꯑꯗꯨ ꯌꯥꯏ ꯀꯩꯁꯨ ꯀꯥꯏꯗꯦ ꯑꯩꯈꯣꯏꯗꯤ ꯂꯣꯏ ꯆꯥꯕꯅꯤ ꯑꯗꯨꯝꯕ ꯀꯩꯁꯨ ꯂꯩꯇꯦꯕ ꯑꯩꯉꯣꯟꯗ
ꯅꯪ ꯂꯣꯏ ꯆꯥꯕ ꯅꯠꯇ꯭ꯔꯣ
ꯆꯥꯏꯖꯩ ꯅꯍꯥ ꯑꯣꯏꯔꯤꯉꯩꯁꯦ ꯈꯔ ꯆꯥꯍꯧꯗꯔꯦ ꯍꯌꯦꯡ ꯀꯍꯟ ꯑꯣꯏꯔ ꯀꯥꯟꯗ ꯀꯩ ꯆꯧꯗ
ꯍ ꯍꯣꯏ ꯍꯌꯦꯡ ꯑꯍꯜ ꯑꯣꯏꯔꯀꯥꯟꯗꯗꯤ ꯆꯝꯐꯨꯠ ꯄꯥꯝꯂꯛꯇꯣꯏꯅꯦꯅ
ꯎꯝ ꯌꯥꯝ ꯍꯦꯟꯖꯤꯟꯗ ꯂꯣꯏꯔꯦ ꯍꯥꯏꯗꯤ ꯑꯩꯈꯣꯏꯒꯤ ꯅꯣꯡꯃꯒꯤꯀꯣ ꯋꯥꯋꯥꯛꯀꯤꯡ ꯈꯔ ꯆꯠꯄꯤꯕ ꯑꯦꯛꯁꯔꯁꯥꯏꯁ ꯈꯔ ꯇꯧꯕ ꯋꯥ ꯋꯥꯡꯈꯠ ꯇꯥꯍꯟꯕ
ꯎꯝ
ꯑꯗꯨꯒ ꯆꯥꯕ ꯊꯛꯄ ꯈꯔ ꯅꯨꯡꯉꯥꯏꯅꯕ ꯑꯗꯨꯝ ꯈꯔ ꯈꯔ ꯆꯥꯕ ꯁꯤ ꯃꯌꯥꯅ ꯀꯩꯅꯣ ꯀꯌꯥꯃꯨꯛ ꯍꯦꯟꯅ ꯎ ꯑꯩꯈꯣꯏꯅ ꯇꯥꯖꯤꯜꯂꯨꯅꯤꯒꯦ ꯀꯌꯥꯝ ꯍꯦꯟꯅ ꯇꯧꯔꯅꯤꯒ ꯑꯗꯨꯝ ꯆꯞ ꯆꯥꯡꯆꯠ ꯇꯧꯔꯒ ꯁꯥꯟꯇꯤꯗ ꯍꯥꯏꯗꯤ ꯌꯥꯝ ꯆꯝꯅ ꯇꯧ ꯌꯥꯏꯗꯅ
ꯑꯡꯗꯤ ꯂꯝ ꯂꯝꯖꯦꯟꯒ ꯆꯦꯟꯕ ꯁꯥꯟꯅꯕ ꯈꯣꯠꯄ ꯌꯥꯝ ꯇꯧꯕꯗꯥꯏꯅꯦ ꯑꯗꯨꯝ ꯁꯨꯝ ꯅꯪ ꯆꯦꯟꯕꯗꫭ ꯍꯧꯖꯤꯛ ꯀꯥꯟ ꯆꯦꯜꯂꯤꯕꯣ
ꯆꯦꯜꯂꯤ ꯆꯦꯜꯂꯤ ꯑꯗꯨꯝ ꯃꯔꯨꯞ
ꯑꯣ ꯑꯗꯨꯅ ꯍꯛꯆꯥꯡꯗꯤ ꯑꯩꯈꯣꯏꯗꯤ ꯆꯦꯟꯗꯕ ꯀꯨꯏꯔꯦ ꯏꯁꯥꯁꯦ ꯂꯨꯝꯃꯦ ꯅꯣꯏꯗꯤ
ꯍꯛꯆꯥꯡꯗꯤ ꯌꯥꯡꯉꯤ ꯃꯔꯨꯞ ꯍꯥꯏ ꯑꯗꯨꯝ ꯈꯔ ꯈꯔ ꯑꯩ ꯁꯤꯅ ꯍꯩꯅ ꯅꯨꯡꯗꯥꯡꯋꯥꯏꯔꯝꯁꯤ ꯊꯕꯛ ꯍꯜꯂ ꯈꯔ ꯈꯔ ꯆꯠ ꯆꯦꯟꯕ ꯍꯥꯏꯇꯥꯔꯦ
ꯎꯝ ꯑꯗꯨꯗꯤ ꯑꯈꯣꯏꯁꯨ ꯃꯔꯛ ꯃꯔꯛꯇ ꯆꯦꯟꯊꯣꯛꯇ꯭ꯔꯗꯤ ꯍꯛꯆꯥꯡꯁꯦ ꯌꯥꯝ ꯂꯨꯝꯁꯤꯜꯂꯦ
ꯆꯦꯟꯊꯣꯛ ꯑꫭ ꯃꯔꯨꯞ ꯊꯕꯛꯁꯤ ꯈꯔ ꯈꯔ ꯆꯦꯟꯗꯕ ꯌꯥꯗꯕꯅꯤ ꯍꯥꯏꯗꯤꯀꯣ ꯑꯣꯁꯤ ꯑꯗꯨꯝ ꯏꯁꯥ ꯍꯧꯖꯤꯛꯀꯥꯟꯁꯤ ꯂꯥꯏꯅꯥꯁꯤ ꯃꯈꯟ ꯃꯈꯟ ꯊꯣꯛꯂꯛꯄꯅꯤꯅ ꯁꯥ ꯍꯛꯆꯥꯡ ꯁꯥꯖꯦꯜ ꯁꯥꯟꯅꯕ ꯍꯨꯃꯥꯡ‌ ꯇꯥꯍꯟꯕꯁꯨ ꯌꯥꯝ ꯃꯔꯨ ꯑꯣꯏꯔꯦꯕ ꯑꯩ ꯍꯦꯛꯇ ꯍꯧꯒꯠꯇ꯭ꯔꯗꯤꯀꫭ ꯑꯗꯨꯝ ꯁꯥꯁꯤ ꯑꯗꯨꯝ ꯅꫭꯏꯈꯠꯄꯒꯤ ꯀꫭ ꯅꯨꯡꯉꯥꯏ ꯑꯗꯨꯅ ꯃꯔꯨꯞ ꯈꯔ ꯈꯔꯗꯤ ꯆꯥꯔꯤ ꯊꯛꯏꯁꯦ ꯈꯔ ꯐꯅꯕꯀꯣ
ꯎꯝ
ꯍꯨꯃꯥꯡꯇꯥꯁꫭꯛꯄꯗꯨ ꯃꯊꯧ ꯇꯥꯏ ꯑꯩ ꯈꯜꯂꯦ ꯑꯩ ꯋꯥꯈꯟꯗ
ꯃꯥꯅꯦ ꯑꯣ ꯁꯨꯝ ꯊꯕꯛꯅ ꯌꯥꯗꯕꯒꯤ ꯆꯦꯟꯅꯤꯡꯉꯁꯨ ꯍꯛꯆꯥꯡ ꯁꯤꯆꯦꯜ ꯂ ꯍꯛꯆꯥꯡ ꯁꯥꯖꯦꯜ ꯈꯔ ꯇꯧꯔꯗꯤ ꯆꯦꯜꯂꯗꯤ ꯅꯨꯡꯉꯥꯏꯅꯤꯗꯤ ꯈꯪꯉꯁꯨꯀꯣ ꯑ ꯊꯕꯛ ꯊꯕꯛꯁꯤꯅ ꯌꯥꯗꯗꯅ ꯍꯦꯛꯇ ꯐꯪꯗꯕ ꯍꯥꯏꯇꯥꯔꯦ ꯑꯗꯨꯅ
ꯍꫭꯏ ꯑꯗꯨ ꯍꯨꯃꯥꯡ ꯇꯥꯕ ꯊꯕꯛ ꯑ ꯌꯨꯝꯒꯤ ꯍꯤꯡꯒꯣꯜ ꯅꯨꯡꯒꯣꯜ ꯁꯨꯔꯁꯨ ꯆꯞ ꯃꯥꯟꯅꯩꯗ ꯃꯔꯨꯞ ꯀꯩꯝ ꯇꯧ ꯑꯗꯨ ꯏꯃꯥꯟ ꯃꯥꯥꯟꯅꯩ ꯑꯩꯈꯣꯏꯅ ꯌꯨꯝꯒꯤ ꯃꯅꯥ ꯃꯁꯤꯡ ꯊꯥꯕ ꯍꯤꯡꯒꯣꯜ ꯅꯤꯒꯣꯜ ꯊꯥꯕ ꯑꯗꯨ ꯇꯧ ꯑꯜ ꯑꯗꯨꯗ ꯍꯨꯃꯥꯡ ꯇꯥꯒꯦ ꯑꯗꯨꯝ ꯏꯌꯥꯟ ꯃꯥꯟꯅꯩꯗ ꯃꯔꯩꯞ
ꯍꯣꯏ ꯅꯣꯏ ꯑꯗꯨꯗꯣ ꯍꯥꯏꯔꯒ ꯅꯣꯏꯒꯤ ꯍꯤꯡꯒꯣꯟꯗꯣ ꯀꯩꯀꯩ ꯄꯥꯜꯂꯤꯒꯦ ꯍꯧꯖꯤꯛꯇꯤ
ꯏꯁ ꯃꯔꯨꯞ ꯍꯟꯗꯛꯇꯤ ꯊꯕꯛꯀ ꯀꯌꯥ ꯐꯪꯗꯕꯅꯦ ꯏꯃꯥꯁꯨ ꯃꯁꯥ ꯈꯔ ꯉꯝꯗꯦ ꯍꯟꯗꯛꯇꯤ ꯑꯗꯨꯝ ꯆꯤꯕꯦꯠ ꯆꯤꯕꯦꯠ ꯇꯧꯕ ꯍꯥꯏꯇꯥꯔꯦ ꯑꯗꯨꯒꯤ ꯌꯥꯝ ꯊꯥꯗ꯭ꯔꯦ ꯍꯧꯖꯤꯛ ꯃꯔꯨꯞ ꯊꯥꯕꯤ ꯈꯔ ꯑ ꯊꯥꯕꯤꯁꯤ ꯄꯨꯔꯥ ꯐ꯭ꯔꯦꯁꯅꯦ ꯄ꯭ꯔꯦꯛ ꯄ꯭ꯔꯦꯛ ꯂꯥꯎꯏ ꯄꯦꯔꯦꯛ- ꯄꯦꯔꯦꯛ ꯇꯧꯔꯕꯣ? ꯑꯣ ꯐ꯭ꯔꯦꯁ ꯌꯥꯝ ꯄꯥꯜꯂꯦ ꯑꯗꯨ ꯊꯕꯤ ꯈꯣꯡꯗ꯭ꯔꯨꯝ ꯑꯗꯒꯤ ꯑꯗꯨꯝ ꯑꯗꯒꯤ ꯀꯩꯅꯣ ꯈꯥꯃꯦꯟꯒꯨꯝꯕ ꯈꯔꯗꯤ ꯄꯥꯜꯂꯤ ꯃꯔꯨꯞ ꯌꯥꯝꯅꯤꯅ ꯍꯥꯏꯛꯇꯗꯤ ꯌꯥꯝ ꯄꯣꯇꯣꯛ ꯐꯕ ꯑꯗꯩ ꯌꯥꯝꯅ ꯌꯥꯝꯅ ꯊꯥꯕꯗꯨ ꯑꯣꯏꯗ꯭ꯔꯦ ꯃꯆꯥ- ꯃꯆꯥ ꯈꯔ- ꯈꯔ ꯑꯩꯈꯣꯏꯁꯨ ꯌꯨꯝꯒꯤ ꯆꯥꯟꯅꯗꯕꯅꯦꯅ ꯇꯧ
ꯑꯣ ꯌꯥꯝ ꯀꯟꯅ ꯌꯦꯡꯁꯤꯟꯕ ꯇꯧꯁꯤꯟꯕ ꯍꯟꯗꯛꯀꯤꯗꯤ ꯉꯝꯗ꯭ꯔꯦ
ꯍꯣꯏ ꯏꯃꯥꯅ ꯇꯧꯕꯗꯨꯁꯨ ꯑꯩ ꯊꯕꯛꯁꯦ ꯊꯣꯛꯄꯅꯤꯅ ꯀꯌꯥ ꯐꯪꯁꯦꯅ ꯏꯃꯗꯨꯁꯨ ꯃꯁꯥ ꯅꯥꯔꯒ ꯑꯗꯨꯝ ꯅꯥꯕꯅꯤꯅ ꯍꯟꯗꯛꯇꯤ ꯊꯕꯛ ꯈꯔ ꯁꯨꯔꯨꯔꯅꯨ ꯐꯖꯅ ꯄꯣꯊꯥ ꯂꯩꯌꯨ ꯈꯣꯠꯂꯣ ꯑꯗꯨꯝ ꯈꯔ ꯈꯔ ꯌꯥꯅꯕ ꯍꯥꯏꯅ ꯇꯧꯗ꯭ꯔꯗꯤ ꯑꯩꯈꯣꯏꯒꯤ ꯁꯨꯝ ꯇꯧꯔꯁꯅꯨ ꯑꯗꯣ ꯑꯩ ꯃꯊꯪꯗꯤ ꯐꯖꯅ ꯃꯨꯛ ꯊꯥꯁꯤ ꯈꯣꯠꯁꯤ ꯍꯥꯏꯕ
ꯑꯥ
ꯃꯔꯨꯞꯍꯣꯏꯗꯤ ꯀꯔꯤ ꯀꯔꯤ ꯊꯥꯕ ꯈꯣꯠꯄ ꯀꯃꯥꯏꯅ ꯇꯧꯔꯤꯒꯦ ꯑꯗꯨ
ꯑꯩꯈꯣꯏꯒꯤꯗꯤ ꯊꯥꯕ ꯍꯥꯏꯁꯦ ꯀꯩꯝ ꯊꯥꯗꯦꯗ ꯑꯩꯈꯣꯏꯁꯨ ꯃꯤꯔꯣꯟꯁꯦ ꯂꯩꯇꯕꯅꯤꯅꯀꯣ ꯑꯗꯨꯝ ꯃꯔꯣꯏꯒꯨꯝꯕ ꯀꯣꯕꯤꯒꯨꯝꯕ ꯀꯣꯕꯤꯒꯨꯝꯕ ꯑꯗꯨꯝ ꯃꯆꯥ ꯃꯆꯥ ꯐꯗꯤꯒꯣꯝꯒꯨꯝꯕ ꯈꯤꯇꯪꯗꯤ ꯊꯥꯏꯌꯦ ꯑꯗꯨꯗ ꯊꯑꯣꯏꯅ ꯍꯤꯡ ꯒꯣꯟ ꯑꯣꯏꯅꯗꯤ ꯀꯩꯝ ꯊꯥꯗ꯭ꯔꯦ ꯍꯟꯗꯛꯇꯤ
ꯍꯣꯏꯅꯦ ꯃꯔꯨꯞ ꯍꯣꯏꯒꯤ ꯂꯝꯁꯨ ꯈꯔ ꯆꯤꯟꯕꯅꯤꯅꯦ ꯑꯗꯨꯅꯅꯤ
ꯎꯝ ꯖꯒꯥꯁꯤꯁꯨ ꯍꯧꯖꯤꯛꯇꯤ ꯎꯝ ꯍꯤꯡꯒꯣꯜ ꯑꯣꯏꯅ ꯗꯥꯏꯔꯦꯛ ꯇꯧꯗꯕꯅꯤꯅ ꯌꯨꯝꯒꯤ ꯑꯄꯥꯛꯄꯗꯨꯗ ꯑꯣꯏꯕꯅꯦꯕ ꯑꯗꯣ ꯍꯟꯗꯛꯇꯤ ꯀꯩꯀꯩ ꯁꯦꯝ ꯁꯥꯕ ꯃꯌꯥꯝ ꯇꯧꯕ ꯗꯨꯀꯥꯟ ꯁꯥꯕ ꯈꯣꯠꯄ ꯇꯧꯕꯗꯨꯗ ꯉꯝꯗ꯭ꯔꯦ ꯄꯣꯠ ꯆꯩ ꯊꯥꯕꯁꯦ
ꯑꯩꯈꯣꯏꯒꯤꯗꯤ ꯂꯝꯈꯥꯡ ꯑꯣꯏꯔꯕꯅꯤꯅ ꯂꯩꯔꯕꯅꯤꯅ ꯃꯌꯥꯝ ꯊꯥꯕ ꯆꯪꯕ ꯋꯥꯅ ꯍꯣꯠꯅꯔ ꯄꯩꯁꯥꯅ ꯌꯥꯝꯅ ꯐꯪꯗꯦ ꯑꯗꯨꯅ ꯃꯣꯏꯗꯤ ꯁꯨꯝ ꯍꯩꯅꯈꯤꯕꯅꯤꯅ ꯇꯧꯒꯦꯗ ꯍꯥꯏꯕꯀꯣ ꯑꯩꯅꯗꯤ ꯋꯥꯅꯕꯅꯤ ꯇꯧꯔꯨꯅꯨ ꯐꯖꯅ ꯄꯣꯊꯥ ꯂꯩꯔꯣ ꯃꯅꯥ ꯃꯁꯤꯡꯁꯤ ꯁꯤ ꯊꯥ ꯄꯩꯁꯥꯁꯨ ꯌꯥꯝ ꯐꯪꯕꯁꯨ ꯅꯠꯇꯦ ꯅꯁꯥ ꯋꯥꯅꯕꯅꯤ ꯈꯣꯠꯅꯕꯅꯤ ꯍꯥꯏꯔꯗꯤ ꯃꯣꯏ ꯄꯨꯂꯞ ꯌꯥꯗꯦꯅꯦ ꯍꯥꯏꯗꯤ ꯃꯣꯏ ꯁꯨꯝ ꯑꯉꯥꯡ ꯂꯩꯔꯤꯛ ꯑꯍꯟ ꯁꯨꯝ ꯇꯧꯔꯛꯄꯗꯨꯅꯀꯣ
ꯎꯝ
ꯊꯕꯛ ꯁꯨꯗꯅ ꯂꯩꯌꯨ ꯍꯥꯏꯔꯁꯨ ꯃꯣꯏ ꯁꯥꯎꯅꯤꯡꯉꯦꯕ
ꯎꯝ
ꯑꯗꯨꯅ ꯈꯔ ꯈꯔ ꯇꯦꯛ ꯇꯦꯛ ꯇꯧꯕꯅꯤꯅꯦ
ꯃꯥꯅꯤꯅꯦ ꯀꯥꯂꯦꯟꯁꯤ ꯁꯥꯕꯅꯤꯅꯀꯣ
ꯎꯝ
ꯑꯩꯉꯣꯟꯗꯕꯨ ꯅꯣꯏ ꯍꯤꯡꯒꯣꯜ ꯀꯩꯀꯩ ꯊꯥꯔꯒ ꯂꯩꯔꯁꯤꯔ ꯈꯪꯗꯦꯅꯦ
ꯌꯥꯏ ꯀꯩꯅꯣ ꯑꯁ ꯅꯥꯄꯤ ꯁꯣꯡꯕꯅ ꯑꯩꯈꯣꯏ ꯅꯥꯄꯤꯁꯤ ꯀꯛꯄꯗ ꯋꯥꯔꯕꯅꯤꯅꯦ ꯃꯌꯥꯝ ꯑꯃ ꯊꯕꯛ ꯁ ꯅꯥꯄꯤꯠ ꯇꯣ ꯇꯧꯕꯤꯗꯕꯩ ꯊꯥꯕꯤꯗꯕꯩ ꯅꯥꯄꯤꯁꯤ ꯅꯣꯡ ꯍꯧꯖꯤꯛꯀꯥꯟ ꯅꯣꯡ ꯖꯨ ꯊꯥ ꯑꯣꯏꯕꯒ ꯅꯥꯄꯤ ꯖꯤ꯫ ꯉꯁꯤ ꯀꯛꯅꯤ ꯍꯌꯦꯡ ꯅꯣꯏꯅꯤ꯫ ꯁꯥꯡꯉꯛꯀꯅꯤ꯫ ꯂꯤꯟ ꯇꯤꯟ ꯀꯥꯡꯁꯨ ꯌꯥꯝ ꯊꯣꯛꯑꯦ ꯅꯥꯄꯤ ꯑꯉꯥꯡꯁꯤꯡ ꯂꯩꯕꯅꯤꯅ꯫ ꯅꯄꯤꯖꯤ ꯀꯛꯊꯠꯇ ꯇꯦꯅ ꯊꯝꯗꯤ ꯌꯥꯗꯦꯕ, ꯑꯗꯨꯅꯀꯣ ꯃꯔꯨꯞ ꯑꯁ
ꯍꯣꯏ ꯍꯌꯦꯡ ꯉꯝꯃꯀꯥꯟꯗ ꯑꯃꯨꯛ ꯐꯖꯅ ꯊꯥꯕ ꯌꯥꯕ ꯄꯣꯠꯅꯤꯅ ꯑꯗꯨꯒꯤꯗꯤ
ꯃꯥꯅꯦ ꯑꯗꯨꯕꯨ ꯊꯥꯔꯤ ꯍꯧꯖꯤꯛꯀꯥꯟꯗꯤ ꯊꯕꯛ ꯈꯔ ꯆꯤꯟꯕꯒꯤ ꯊꯥꯔꯦ ꯋꯥꯅꯤꯗ ꯅꯍꯥꯟꯃꯨꯛꯇꯤ ꯑꯩꯅ ꯇꯧꯈꯥꯏꯔ ꯂꯧꯎ ꯑꯗꯨꯝ ꯁꯪꯒꯝ ꯑꯃꯅꯤ ꯏꯊꯟꯗꯅ ꯇꯧꯈꯥꯏꯔꯤꯅꯤ ꯀꯩꯅꯣ꯫ ꯄꯨꯡ ꯃꯔꯤ ꯃꯉꯁꯦ
ꯑꯗꯨꯗꯤ ꯃꯤ ꯅꯦꯛꯇꯔ꯭ꯁꯨ ꯅꯪꯅ ꯄꯨꯔꯥ ꯊꯕꯛꯁꯤ ꯃꯥꯏ ꯑꯣꯏ ꯃꯥꯏ ꯄꯨꯅꯅ ꯄꯨꯔꯝꯕꯩ ꯃꯑꯣꯡꯅꯦ ꯍꯥꯟꯅꯗꯤ꯫ ꯑꯗꯨꯗꯤ ꯆꯥꯎꯗꯤ ꯆꯥꯎꯕꯅꯦ ꯅꯣꯏ
ꯎꯝ ꯆꯥꯎꯋꯤ- ꯆꯥꯎꯋꯤ ꯃꯔꯨꯞ ꯑꯋꯥꯕ ꯊꯕꯛ ꯀꯨꯝꯕꯗꯤ ꯑꯩꯅ ꯑꯣꯏꯅ ꯄꯥꯏꯔꯦꯅ ꯃꯆꯥ ꯃꯁꯨ ꯊꯥꯕ ꯈꯣꯠꯄꯗꯨꯅꯤ ꯑꯩꯈꯣꯏ ꯃꯥꯅ ꯇꯧꯕ꯫
ꯑꯥ
ꯑꯗꯨꯏ ꯋꯥꯅꯤꯗ ꯑꯩꯈꯣꯏ ꯅꯨꯄꯤ ꯍꯣꯏꯗꯤ ꯑꯉꯥꯡꯁꯤꯡ ꯁꯦꯟꯅꯕ ꯈꯣꯠꯄ ꯆꯥꯛꯁꯤꯡ ꯇꯣꯉꯥꯟ ꯀꯌꯥ ꯐꯪ ꯍꯩꯇꯦ ꯃꯥꯗꯤ ꯀꯌꯥ ꯄꯥꯏ ꯈꯣꯠ ꯐꯪꯉꯤꯗ ꯍꯥꯏꯇꯥꯔꯦ꯫ ꯍꯣꯏ - ꯍꯣꯏ ꯃꯔꯨꯞ ꯑꯗꯨ ꯍꯣꯔꯦꯟ ꯅꯨꯃꯤꯗꯥꯡ ꯀꯣꯏꯊꯣꯔꯛꯑꯣ ꯑꯗꯨꯒ ꯀꯩꯅꯣ ꯑꯍꯥꯎꯕ ꯑꯃ ꯀꯩꯅꯣꯝ ꯇꯧꯔ ꯆꯥꯔꯁꯤ
ꯍꯣꯔꯦꯟ ꯅꯨꯃꯤꯗꯥꯡ ꯗꯣ ꯊꯦꯡꯅꯔꯁꯤ ꯑꯗꯨꯒ ꯋꯥꯔꯤ ꯋꯥꯇꯥꯏꯗꯣ ꯄꯦꯟꯅ ꯁꯥꯟꯅꯔꯁꯤ ꯍꯣꯏ- ꯍꯣꯏ ꯊꯝꯃꯦ- ꯊꯝꯃꯦ ꯫